ꯑꯣ ꯇꯨꯝꯗ꯭ꯔꯤꯀꯣ
ꯑꯗꯨꯝ ꯎꯨꯏꯌꯦ ꯑꯣꯖꯥ
ꯍꯣ ꯆꯠꯆꯥ ꯇꯦꯛꯁꯄꯥꯎ ꯊꯥ ꯊꯥꯕꯅ ꯁꯪꯗ꯭ꯔꯦꯍꯦ
ꯅꯪꯅ ꯍꯥꯟꯅ ꯖꯣꯏꯟ ꯇꯧꯔꯕ ꯊꯕꯛꯇꯣ ꯐꯩꯌꯦ ꯍꯥꯏꯔꯗꯤꯀꯣ
ꯎꯝ
ꯔꯨꯝꯗꯣ ꯊꯤꯔꯒ ꯏꯕꯥꯅꯤꯁꯨ ꯑꯗꯨꯝ ꯂꯥꯛꯄ ꯌꯥꯔꯦꯅꯥ
ꯑꯗꯨ ꯅꯨꯡꯉꯥꯏꯇꯦ ꯍꯥꯏꯔꯗꯤ ꯀꯃꯥꯏꯟ ꯇꯧꯒꯗꯕ
ꯅꯨꯡꯉꯥꯏꯔꯦ ꯍꯥꯏꯔꯗꯤ ꯅꯪꯅ ꯑꯗꯨꯝ ꯅꯕꯨꯡ ꯈꯣꯏꯗ ꯀꯩꯅꯣ ꯇꯧꯔ ꯂꯩꯕ꯭ꯔꯁꯨ ꯀꯥꯏꯗꯦꯅꯥ
ꯉꯥꯏꯈꯣꯕꯥ ꯑꯩ ꯂꯩꯕ ꯌꯥꯔꯣꯏꯕ ꯑꯗꯨꯒ
ꯎꯝ ꯈꯪꯗꯦꯍꯦ ꯅꯪꯒꯤꯁꯨ ꯃꯤꯗꯤ ꯌꯥꯝ ꯂꯩꯌꯦ ꯑꯗꯨꯕꯨ ꯅꯪꯒꯤ ꯃꯇꯦꯡ ꯄꯥꯡꯕꯗꯤ ꯂꯩꯗꯕꯒꯨꯝ ꯇꯧꯋꯦꯗ ꯅꯪꯅꯗꯤ ꯄꯥꯡꯕ ꯌꯥꯝꯈ꯭ꯔꯕ ꯎꯝ
ꯑꯩ ꯈꯛꯂꯩ
ꯍꯥ ꯑꯣ ꯂꯦꯞꯅꯕ ꯃꯤꯗꯤ ꯈꯪꯅꯕ ꯌꯥꯝꯕ ꯑꯗꯨ ꯅꯨꯃꯤꯠ ꯑꯃꯐꯥꯎ ꯂꯦꯞꯅꯕꯁꯨ ꯌꯨꯝꯗꯤ ꯂꯩꯗꯕ
ꯍꯣꯏꯗ ꯃꯥꯥꯟꯅꯗꯕꯅꯤꯅꯥ
ꯎꯝ ꯃꯥꯟꯅꯅꯕ ꯇꯧꯔꯣꯅ ꯅꯪꯁꯨ ꯃꯅꯥ ꯅꯕ ꯇꯧꯔꯣ ꯐꯠꯇꯕꯗꯣ ꯊꯗꯣꯛꯔꯒꯀꯣ ꯎꯝ
ꯈꯣꯗ꯭ꯔꯦ ꯁꯨꯁꯦ ꯋꯥꯔꯦ
ꯃꯅꯤꯅ ꯍꯥꯏꯅ ꯑꯩꯈꯣꯏꯅꯤꯒ ꯂꯩꯃꯤꯟꯅꯔꯒꯁꯨ ꯑꯗꯨꯃꯥꯏꯅ ꯂꯩꯔꯗꯤ ꯌꯥꯗꯦꯅꯦ ꯑꯩꯈꯣꯏꯅꯤꯗꯤ
ꯅꯣꯏꯅꯣꯏꯒ ꯂꯩꯃꯤꯟꯅꯔꯗꯤ ꯂꯣꯏꯅꯥ ꯀꯟꯇꯔꯣꯜ ꯇꯧꯒꯅꯤꯗꯀꯣ
ꯎꯝ ꯑꯗꯨꯒ ꯆꯞ ꯃꯥꯟꯅꯔꯦ ꯀꯩꯅꯣ ꯃꯣꯏꯒ ꯅꯕꯨꯡꯈꯣꯏꯒ ꯂꯩꯃꯤꯟꯅꯕꯁꯨ
ꯌꯥꯔꯣꯏꯕ ꯑꯗꯨꯗꯗꯤ
ꯑꯦ ꯀꯩꯒꯤ ꯌꯥꯔꯣꯏꯗꯕ
ꯌꯥꯗꯦꯕ ꯌꯥꯗꯦ
ꯎꯝ
ꯌꯥꯔꯗꯤ ꯂꯥꯛꯑꯣ ꯍꯥꯏ ꯈ꯭ꯔ ꯍꯥꯏꯈ꯭ꯔꯝꯅꯤ ꯌꯥꯗꯕꯒꯤ ꯆꯠꯇꯔꯕꯗꯤ ꯑꯌꯥꯝꯕ ꯑꯃꯗꯣ ꯑꯗꯨꯁꯨ ꯑꯗꯨꯝ ꯂꯩꯃꯤꯟꯅ
ꯎꯝ ꯎꯝ
ꯗꯤꯁꯝꯕꯥꯔꯗꯒꯤ ꯆꯥꯠꯈ꯭ꯔꯅꯤꯕ ꯑꯗꯨ
ꯊꯟꯕꯗ ꯋꯥꯌꯦ ꯊꯥꯕꯛ ꯀꯤꯁꯦ ꯑꯩꯈꯣꯏꯅꯤꯒꯤ ꯊꯕꯛꯁꯦ ꯚꯦꯂꯤꯆꯦꯔꯤꯗ ꯍꯥꯡꯉꯅꯤꯀꯣ ꯌꯥꯝ ꯅꯨꯡꯉꯥꯏꯔꯒꯅꯤ ꯑꯗꯨꯝ ꯑꯃ ꯂꯩꯕꯒꯤꯅꯦ ꯑꯃ ꯂꯩꯔꯁꯨ ꯃꯣꯏꯁꯦ ꯕ꯭ꯔꯥꯟꯁ ꯑꯅꯧ ꯑꯅꯧꯕꯗꯤ ꯀꯩꯅꯣ ꯇꯧꯅꯤꯡꯉꯥꯏꯗꯤ ꯄ꯭ꯂꯥꯟꯗꯤ ꯂꯩꯌꯦꯕꯀꯣ ꯅꯍꯥꯟꯗꯣ ꯑꯗꯨ ꯕꯦꯂꯤꯆꯦ ꯒꯤꯁꯨ ꯉꯥꯡꯗꯤ ꯉꯥꯡꯅꯕꯅꯤ ꯑꯩꯈꯣꯏ ꯃꯦꯗꯥꯝ ꯑꯃ ꯂꯩꯕ ꯃꯐꯝꯗꯣ ꯇꯥꯕ꯭ꯔꯣ꯫
ꯇꯥꯏ ꯇꯥꯏ ꯇꯥꯢ꯫
ꯑꯗꯨꯗꯁꯨ꯫ ꯆꯞ ꯃꯥꯟꯅꯅꯀꯣ ꯑ ꯑꯆꯥꯄꯣꯠꯁꯦ ꯆꯞ ꯃꯥꯟꯅꯩꯕ ꯗꯨꯀꯥꯟ ꯑꯍꯨꯝ ꯂꯩꯕꯅꯦ ꯑꯗꯁꯨ
ꯃꯥꯒꯤ ꯇꯦꯃꯦꯠꯇꯨ ꯌꯥꯝ ꯊꯦꯡꯉꯤꯅꯦꯍꯦ
ꯑꯣꯖꯥ
ꯇꯥꯢꯌꯦ ꯇꯥꯢꯌꯦ ꯃꯦꯗꯥꯝ
ꯍꯨ ꯍ ꯍ ꯍ ꯇꯨꯝꯅꯤꯡꯉꯕ꯭ꯔꯣ
ꯀꯗꯥꯢꯗꯒꯤ
ꯇꯥꯗ꯭ꯔꯣ
ꯇꯥꯢꯌꯦ ꯉꯁꯤꯗꯤ ꯅꯣꯡꯊꯤꯟꯗ ꯇꯨꯝꯗꯕꯀꯣ ꯋꯥꯔꯤ ꯁꯥꯕꯒꯤ ꯑꯗꯣ ꯍꯣꯍꯣ ꯇꯨꯝꯅꯤꯡꯕ ꯐꯥꯎꯔꯛꯈ꯭ꯔꯦꯗ ꯍ ꯍ
ꯁꯠ ꯁꯠ ꯇꯨꯝꯃꯛꯀꯦ
ꯇꯨꯝꯒꯦ ꯇꯧꯔꯁꯨ ꯎꯝ ꯀꯩꯅꯣ ꯇꯧꯔꯦꯍ ꯇꯨꯝꯅꯤꯡꯗꯕ ꯑꯃꯨꯛꯀ
ꯌꯥꯝꯃꯟꯕꯒꯤ ꯇꯨꯝꯕ ꯌꯥꯗ꯭ꯔꯕꯣ
ꯍꯥ ꯍꯥ ꯍ ꯑꯩꯅꯤ ꯇꯦꯟꯁꯟ ꯂꯩꯌꯦ ꯍꯥꯢꯅ ꯆꯥꯛꯀ ꯇꯨꯝꯕꯗꯤ ꯊꯤꯡꯕ ꯌꯥꯗꯦꯗ ꯑꯗꯨꯝ ꯃꯊꯟꯗꯅꯀꯣ ꯍꯥ ꯍꯥ ꯀꯩꯅꯣ ꯇꯧꯋꯦ ꯍꯥ ꯍꯥ ꯍꯥ ꯍꯥ ꯑ
ꯑꯩꯗꯤ ꯑꯩꯗꯤꯀꯣ ꯈꯔ ꯇꯦꯟꯁꯟ ꯈꯔ ꯂꯩꯔꯗꯤ ꯇꯨꯝꯕꯁꯨ ꯌꯥꯗꯦ ꯆꯒꯁꯨ ꯆꯥꯅꯤꯡꯗꯦ ꯑꯗꯨꯅ ꯑꯩꯗꯤ ꯇꯦꯟꯁꯟꯁꯨ ꯂꯩꯕ ꯌꯥꯗꯦ ꯐ꯭ꯔꯤ ꯐ꯭ꯔꯤꯗꯝ ꯑꯗꯨꯅꯤ
ꯎꯝ ꯆꯥꯕꯒ ꯇꯨꯝꯕꯗꯤ ꯇꯦꯟꯁꯟ ꯂꯩ ꯍꯥꯢꯅ ꯀꯩꯅꯣ ꯇꯧꯕ ꯋꯥꯗꯤ ꯂꯩ ꯇꯦꯗ ꯗꯨꯝ ꯇꯦꯟꯁꯜ ꯂꯩꯌꯦ ꯍꯥꯢꯕ ꯈꯛꯇꯅꯤꯗ ꯑꯩꯈꯣꯢꯗꯤ ꯍ ꯍ
ꯁꯤꯕꯨꯁꯤ ꯈꯣꯢꯗꯤ ꯇꯦꯟꯁꯟ ꯂꯩꯕ ꯌꯥꯗꯦ ꯇꯨꯝꯕ ꯌꯥꯗꯦ ꯍꯧꯖꯤꯛ
ꯏꯁꯩꯒ ꯁꯛꯄ ꯌꯥꯔꯗꯤꯀꯣ ꯅꯨꯡꯉꯥꯢꯗꯕꯅꯦ ꯁꯤꯗ
ꯑꯁ ꯁꯤꯗ ꯅꯠꯇ꯭ꯔꯁꯨ ꯑꯗꯨꯝ ꯁꯛꯄ ꯌꯥꯢꯗꯅ ꯁꯤꯗ ꯈꯛ ꯁꯛꯅꯤꯡꯕ꯭ꯔꯣ ꯁꯛꯄ ꯌꯥꯗꯕꯗꯨꯗ ꯁꯛꯄ ꯌꯥꯕꯗꯗꯤ ꯁꯛꯀꯦ ꯍꯥꯢꯗꯦ ꯌꯥꯗꯕꯗꯨꯗ ꯁꯨꯝ ꯍꯥꯢ ꯍꯥꯢꯖꯤꯟꯕ ꯃꯥꯜꯂꯦ ꯅꯪꯒꯤꯁꯦ
ꯑꯦ ꯍꯟꯗꯛ ꯏꯁꯩ ꯊꯛꯅꯤꯡꯕꯀꯣ ꯌꯥꯝꯅ ꯑꯁ ꯑꯩ ꯍꯥꯢꯁꯤꯔꯥ
ꯍꯨꯝ ꯍꯨꯝ ꯑꯩꯁꯨ ꯑ ꯊꯥꯢꯅꯒꯤ ꯏꯁꯩꯗꯣ ꯗꯥꯎꯟꯂꯣꯗ ꯇꯧꯔꯒ ꯇꯥꯔꯒ ꯂꯩꯕꯅꯦ ꯍꯧꯖꯤꯛꯀꯥꯟꯁꯦ
ꯎꯝ ꯑꯗꯨꯅ ꯇꯨꯝꯕꯗꯀꯣ ꯑꯁ ꯇꯥꯕꯗꯤ ꯅꯨꯡꯉꯥꯢꯕꯅꯦ ꯊꯥꯢꯅꯒꯤ ꯏꯁꯩꯖꯤꯡꯁꯦ ꯊꯥꯏꯅ ꯑ ꯈꯣꯢꯅ ꯈ꯭ꯔ ꯑꯉꯥꯡ ꯑꯣꯢꯔꯤꯉꯩꯗꯗꯤ ꯃꯤꯅꯤꯡꯗꯣ ꯀꯩꯅꯣꯗꯣ ꯈꯪꯗꯦꯕ
ꯍꯨꯝ ꯍꯨꯝ ꯍꯨꯝ
ꯅꯪꯗꯤ ꯈꯔ ꯒ꯭ꯌꯥꯟ ꯇꯥꯔꯛꯄꯅꯤꯅꯀꯣ ꯇꯥꯕ ꯅꯨꯡꯉꯥꯢꯕꯅꯤ
ꯍꯣꯏ ꯑꯩꯁꯨ ꯅꯍꯥꯟꯗꯣ ꯈꯛꯇ ꯅꯍꯥꯟꯗꯣ ꯈꯛꯇ ꯅꯤꯡꯁꯤꯡꯂꯛꯄ ꯀꯣ ꯑꯗꯨ ꯏꯁꯩꯗꯣ ꯏꯃꯥꯟꯅꯕꯤ ꯑꯃꯅ ꯑꯗꯨꯝ ꯇꯥꯔ ꯂꯩꯕꯀꯣ ꯃꯗꯨ ꯏꯁꯩꯗꯣ ꯇꯥꯔꯗꯤ ꯃꯥꯕꯨ ꯑꯗꯨꯝ ꯅꯤꯡꯁꯤꯡꯕꯅꯦ ꯑꯗꯣ ꯑꯩꯅꯁꯨ ꯅꯍꯥꯟꯗꯣ ꯗꯥꯎꯟꯂ‌ꯣꯠ ꯇꯧꯔꯒ ꯃꯉꯣꯟꯗꯁꯨ ꯊꯥꯈꯤꯕꯅꯤ
ꯑꯁ ꯑꯔꯤꯕ ꯏꯁꯩꯁꯤꯡꯁꯦ ꯇꯥꯔꯗꯤꯀꯣ ꯃꯤꯠꯀꯤ ꯄꯤ ꯑꯥ ꯇꯥꯐ‌ꯣꯛ ꯈꯪꯗꯦꯍ‌ꯦ ꯑꯩꯗꯤ
ꯍꯣꯏ ꯍꯥꯏꯁ꯭ꯀꯨꯜ ꯀꯥꯔꯤ ꯀꯥꯟꯗ ꯈꯔ ꯀꯩꯅꯣ ꯂꯩꯁꯥꯕꯤꯁꯨ ꯐꯥꯔꯕꯀꯣ ꯅꯨꯄꯥꯒꯤ ꯇꯥꯏꯞꯗ ꯂꯩꯕꯗꯣ ꯑꯗꯨꯀꯥꯟꯗꯣ ꯑ ꯑꯃꯨꯛ ꯂꯥꯛꯅꯤꯡꯉꯦ ꯑꯗꯨꯒꯨꯝꯕ ꯃꯇꯝꯗꯣ
ꯑꯥꯝ ꯅꯤꯡꯁꯤꯡꯉꯛꯄ ꯍꯥꯏꯇꯥꯔ‌ꯦꯅ‌ꯦ
ꯁꯤ ꯃꯔꯨꯞꯁꯤꯡꯒ ꯅꯨꯡꯉꯥꯏꯕ ꯃꯇꯝ ꯑꯃ ꯂꯩꯗꯅ
ꯎꯝ
ꯌꯥꯝꯅꯗꯤ ꯅꯨꯡꯉꯥꯏꯈꯤꯕꯅꯤꯍꯦ ꯑꯗꯨꯗ ꯑꯩꯈꯣꯏ ꯃꯦꯗꯝ ꯑꯃꯗꯣ ꯎꯝ ꯂꯥꯁ ꯏꯌꯥꯔ ꯌꯥꯝ ꯄꯨꯟꯕ ꯃꯦꯗꯝꯗꯣ ꯑꯗꯨꯒ ꯏꯃꯥꯟꯅꯕꯤ ꯑꯃꯐꯧ ꯑꯩꯈꯣꯏ ꯑꯍꯨꯝꯁꯨ ꯌꯥꯝ ꯄꯨꯟꯅ ꯅꯨꯡꯉꯥꯏꯈꯤꯕꯅꯦ
ꯑꯈ‌ꯣꯏꯁꯨ ꯌꯥꯝ ꯅꯨꯡꯉꯥꯏꯔꯛꯄꯅ‌ꯦ ꯃꯥꯏ ꯃꯟ ꯕꯗꯒꯤꯀꯣ ꯈ‌ꯣꯏꯗꯤ ꯑꯁ ꯑꯗꯨꯝ ꯉꯥꯎꯁꯤꯟꯅꯂꯛꯄꯅꯦꯕ
ꯎꯝ
ꯈ‌ꯣꯏꯗꯤ ꯅꯨꯡꯉꯥꯏꯃꯟꯕꯒꯤ ꯐꯟ ꯍꯧꯖꯤꯛꯇꯤ ꯀꯔꯤ ꯁꯥꯔꯦ
ꯑꯗꯨꯅꯦ
ꯍꯨꯏꯅ ꯍꯦꯟꯅ ꯐꯔꯦ
ꯑ ꯁ꯭ꯀꯨꯜ ꯕꯪ ꯇꯧꯔꯒ ꯆꯠꯄꯅꯦ ꯑꯩꯈ‌ꯣꯏꯁꯨ ꯑꯗꯨ ꯉꯩꯗꯣ ꯁ꯭ꯀꯨꯜ ꯆꯠꯀꯦ ꯍꯥꯏꯅ ꯌꯨꯅꯤꯐꯣꯔꯝ ꯌꯨꯅꯤꯐꯣꯔꯝ ꯁꯦꯠꯂꯒ ꯊꯣꯛꯂꯛꯄꯀꯣ ꯑꯗꯨꯒ ꯃꯐꯝ ꯑꯃꯗ ꯆꯠ ꯃꯔꯨꯞ ꯑꯃꯒꯤ ꯌꯨꯝꯗ ꯆꯠꯂꯒ
ꯑꯩꯁꯨ ꯌꯥꯝ ꯇꯧꯕꯅꯦ ꯑ ꯐꯃꯨꯡ ꯐꯃꯨꯡ ꯃꯈꯥꯗꯐꯥꯎ ꯑꯁ ꯐꯃꯨꯡ ꯃꯈꯥꯗꯐꯥꯎ ꯇꯨꯝꯕꯅꯤꯍ‌ꯦ ꯎꯝ ꯖꯥꯠꯖꯥꯠꯗꯤ ꯑꯁ ꯇꯧꯔꯛꯄꯅꯤ ꯑꯈ‌ꯣꯏꯁꯨ
ꯑꯗꯨꯒꯨꯝꯕ ꯀꯥꯟꯗ ꯈꯛꯇꯅ‌ꯦ ꯅꯨꯡꯉꯥꯏꯕ ꯍꯥꯏꯁꯦ ꯄꯨꯟꯁꯤꯗ
ꯄꯨꯟꯁꯤꯁꯦ
ꯎ
ꯄꯨꯟꯁꯤꯁꯦ ꯄꯨꯟꯁꯤꯅꯤ
ꯎꯝ
ꯄꯨꯟꯁꯤ ꯍꯥꯏꯕꯁꯦ ꯑꯅꯤꯔꯛ ꯂꯥꯛꯇꯦ ꯍꯥꯏꯕꯗꯣ ꯑꯗꯨ ꯌꯥꯝ꯫ ꯑꯁ ꯀꯩꯅꯣ ꯑꯁꯤꯒꯨꯝ ꯑꯥ ꯄꯨꯟꯁꯤꯒꯤ꯫ ꯀꯩꯅꯣ ꯃꯣꯇꯤꯕꯦꯒꯤ ꯃꯣꯇꯤꯚꯦꯁꯟꯒꯨꯝꯕ ꯇꯥꯔꯗꯤꯒꯣ ꯑꯁ꯫
ꯎꯝ
ꯌꯝꯃꯤ
ꯀꯞꯅꯤꯡꯕ ꯐꯥꯎꯕ꯭ꯔ
ꯕꯤꯁꯀꯤꯠ ꯄꯤ ꯊ ꯄꯥꯕꯅꯦꯍꯦ ꯑꯩꯗꯤ꯫
ꯑꯩ ꯑꯦ
ꯀꯦꯗꯧꯔꯦ ꯋꯥꯔꯕ꯭ꯔꯣ꯫
ꯋꯥꯗꯦꯗ ꯍꯣꯏ ꯑꯁꯤ ꯊꯕꯛꯒꯤ ꯚꯦꯀꯦꯟꯁꯤ ꯗꯃꯥ ꯂꯩꯔꯤꯁꯤ ꯊꯤꯔꯤꯁꯤ
ꯊꯕꯥꯛꯀꯤ ꯀꯔꯤꯔꯣ ꯇꯥꯕ꯭ꯔꯣ ꯏꯇꯥꯎ
ꯇꯥꯏ ꯇꯥꯏꯌꯦ ꯃꯦꯗꯝ꯫
ꯎꯝ
ꯃꯦꯗꯝ ꯑꯅꯣꯏꯕꯤ꯫
ꯑꯍꯍꯍꯍꯍ
ꯑꯅꯣꯏꯕꯤ ꯅꯠꯇ꯭ꯔꯣ ꯅꯪ꯫
ꯑꯁꯦꯡꯕ ꯑ ꯌꯥꯝ ꯇꯟꯈ꯭ꯔꯦ ꯑꯩꯁꯦ ꯅꯣꯏꯃꯟ ꯂꯦ ꯍꯧꯖꯤꯛ ꯀꯥꯟꯁꯦ
ꯑꯗꯣ ꯋꯥꯀꯤꯡ ꯈꯔ ꯈꯔ ꯆꯠꯂꯣ
ꯀꯥꯏꯗꯒꯤ ꯏꯊꯟꯇ ꯑꯁꯤꯗ ꯍꯧꯒꯠꯂꯒ ꯆꯠꯇꯣꯏꯔꯅꯦ
ꯉꯟꯅ ꯍꯧꯒꯠꯂꯣ ꯑꯗꯨ ꯉꯟꯅ ꯇꯨꯝꯃꯣ ꯑꯗꯨ ꯈ ꯉꯟꯅ ꯍꯧꯒꯠꯂꯗꯤ꯫ ꯆꯥꯁꯤ ꯀꯔꯤ ꯍꯥꯏꯕ꯭ꯔꯥ ꯌꯥꯡ ꯌꯥꯡ ꯈꯟꯕꯗꯗꯤ
ꯀꯩꯅꯣ ꯎꯝ ꯍꯦꯕꯤꯠ ꯑꯣꯏꯈ꯭ꯔꯕꯅꯤꯅꯀꯣ ꯄꯨꯡ꯫ ꯍ ꯍꯧꯖꯤꯛꯁꯦ ꯍꯧꯖꯤꯛꯀꯥꯟꯁꯦ ꯑꯩ ꯊꯕꯛ ꯈꯔ ꯉꯟ